ꯕ
ꯇꯥꯔꯦ ꯇꯥꯔꯦ
ꯑꯣ ꯑꯗꯨꯅꯦ ꯅꯪꯒꯤꯗꯨꯗꯤ ꯀꯟꯗꯤꯁꯟꯗꯣ ꯌꯥꯝꯅ ꯆꯠꯊꯣꯛ ꯈꯣꯠꯇꯣꯛꯄꯗ ꯅꯨꯡꯉꯥꯏꯔꯣꯏꯌꯦ
ꯎꯝ ꯁꯤꯁ ꯑꯗꯨꯅ ꯑꯩ ꯀꯏꯝꯕꯧ ꯑꯗꯣ ꯃꯥꯟꯅꯕ ꯃꯁꯦꯅ ꯍꯥꯏꯕꯗꯀꯣ ꯀꯩꯝ ꯍꯥꯏꯔꯣꯏꯕ ꯇꯧꯗꯕ ꯃꯤꯅ ꯈꯪ ꯗꯕꯩꯅꯦꯕ ꯍꯝꯕ ꯑꯁ ꯃꯅꯅꯕ ꯃꯥꯁꯦꯟꯗ ꯑꯗꯨꯝ
ꯑꯈꯣꯏ ꯊꯣꯏꯅ ꯑꯩꯉꯣꯟ ꯀꯩ ꯍꯥꯏ ꯈꯪꯕ ꯅꯪ ꯗꯅ ꯅꯪꯗꯤ ꯔꯕꯤꯅꯥꯒ ꯆꯞ ꯃꯥꯟꯅꯩ ꯌꯌꯦ ꯑꯣ ꯍꯟꯇꯛ ꯑꯈꯣꯏ ꯃꯥ ꯅꯥꯕꯩꯗꯣ ꯃꯥꯅꯕꯩ ꯍꯨꯁꯁꯥꯟꯗ ꯅꯣꯡꯃ ꯂꯩꯕꯅꯦꯕ ꯑꯍꯤꯡ ꯑꯃ ꯂꯦꯞ ꯅꯦꯕ ꯑꯩꯈꯣꯏ ꯃꯥꯁꯦ ꯑꯗꯨ ꯅꯨꯃꯤꯠꯖꯦ ꯐꯥꯔꯁ ꯗꯦ ꯑꯣꯏꯕ ꯍꯥꯏꯖ ꯑꯣꯏꯕꯁꯤꯗ ꯉꯁꯥꯏꯒꯤ ꯑꯩꯖꯦ ꯂꯦꯞ ꯄꯗꯤ ꯉꯝ ꯑꯩ ꯑꯍꯤꯡ ꯂꯦꯛꯄ ꯌꯥꯝ ꯇꯜꯂꯦꯄ ꯁꯃꯥꯏꯅ ꯇꯧꯔꯒ ꯃꯤ ꯃꯌꯨꯝꯗ ꯈꯪꯕ꯭ꯔꯥ ꯍꯣꯁꯇꯥꯟ ꯑꯣꯏꯔ ꯑꯃ ꯑꯣꯏꯒ꯭ꯔꯥ ꯑꯗꯨꯗꯅꯅꯦ ꯉ ꯇꯟꯗ꯭ꯔꯥ ꯑꯗꯨꯅ ꯍꯣꯁꯄꯤꯇꯥꯜꯗ ꯑꯩ ꯐꯝꯁꯅꯦ ꯎꯝ
ꯁꯤꯗ ꯑꯩꯒꯤ ꯃꯄꯣꯟ ꯃꯆꯩ ꯗ ꯂꯣꯏ ꯂꯩ ꯇꯦꯔꯕꯅꯤꯅ
ꯑꯥ ꯑꯗꯨꯅꯦꯔꯥꯕꯤ ꯑꯩꯁꯨ ꯅꯨꯃꯤꯠꯇꯨꯗ ꯑꯩꯈꯣꯏ ꯃꯥꯖꯦ ꯑꯌꯨꯛꯇꯒꯤ ꯄꯨꯈꯠꯂꯒ ꯅꯨꯡꯗꯥꯡꯕꯧꯅꯦꯕ ꯂꯩꯔꯤꯁꯦ ꯑꯩꯁꯦ ꯀꯕꯔ ꯄꯨꯛꯖꯦ ꯑꯦꯛꯇ ꯂꯦꯡ ꯈꯠꯇꯅ ꯇꯧꯔꯒꯅꯦ ꯃꯤꯒꯤ ꯁꯤꯠ ꯕꯦꯠꯁꯤꯠꯇꯨꯗꯅꯦ ꯑꯉꯧꯕ ꯃꯣꯄꯥꯛ ꯐꯤꯗꯛ ꯊꯥꯕꯗ ꯑꯩ ꯁꯨꯝ ꯐꯝ ꯂꯩꯔꯕꯅꯤꯅ ꯉꯁꯥꯏꯒꯤ ꯑꯍꯥꯝꯕ ꯄꯦꯔꯁꯤꯗ ꯑꯩꯗꯤ ꯏ ꯀꯩꯅꯣꯁꯦ ꯌꯥꯝ ꯏꯩꯁꯦ ꯌꯥꯝ ꯆꯠꯂꯦꯕ ꯑꯗꯨꯗꯨꯅꯅꯦ ꯐꯝꯕꯁꯤꯗꯅꯦ ꯄꯨꯡꯇ ꯍꯦꯇ ꯃꯣꯄꯥꯛꯐꯤꯗꯛꯁꯦ ꯄꯨꯡꯂꯣꯏ ꯂꯣꯏꯕꯅꯤ ꯀꯩꯅꯣ ꯅꯔꯁꯅ ꯀꯩꯗꯧꯔꯤꯕꯁꯤꯗꯤ ꯑꯩꯅ ꯑꯁ ꯑꯩ ꯁꯨꯃꯥꯏ ꯁꯨꯃꯥꯏ ꯇꯧꯋꯦ ꯄꯤꯔꯠ ꯂꯥꯛ ꯅ ꯁꯤ ꯖꯦ ꯃꯣꯝꯄꯥꯛꯐꯤꯗꯛ ꯑꯃꯇꯪ ꯁꯤꯟꯕꯤꯌꯣ꯫ ꯈꯣꯠꯂꯣꯅ ꯇꯧꯔꯒꯅꯦ ꯄꯨꯔ ꯆꯈꯔꯤꯁꯤ ꯈꯪꯕꯔꯥ ꯑꯩ ꯂꯦꯛꯄ ꯁꯨꯡꯉꯝ ꯉꯝꯗꯦ ꯑꯗꯅ ꯑꯩꯈꯣꯏ ꯕꯣꯛ ꯀꯧꯔꯒ ꯂꯦꯛꯍꯜꯂꯦꯕ꯫ ꯈꯣꯏ ꯃꯥꯒꯤ ꯗꯨꯕꯨꯛꯇ ꯑꯩꯈꯣꯏ ꯈꯍꯣꯏꯅ ꯂꯤꯁꯤꯡ
ꯎ ꯇꯉꯥꯏ ꯐꯗꯕ ꯍꯥꯏꯖꯥꯅꯦ ꯃꯣꯏꯅꯗꯤ ꯀꯩꯁꯨ ꯈꯟꯗꯕ ꯑꯩꯗꯤꯀꯣ ꯏꯆꯦ ꯀꯅꯣ ꯇꯧꯋꯦꯕ ꯂꯥꯛꯄꯗꯒꯤ ꯅꯠꯇꯦ ꯂꯥꯛꯑꯝꯗꯥꯏꯖꯦ ꯁꯤꯗꯩ ꯍꯧꯔꯦ ꯆꯥꯛꯃꯧꯕꯩ ꯃꯅꯝ ꯇꯥꯌꯗꯕꯤ ꯑꯗꯨ ꯇꯧꯗꯕꯤ ꯑꯃ ꯏꯁꯥꯗ ꯊꯨꯛ ꯊꯨꯛ ꯊꯨꯛ ꯊꯨꯛ ꯂꯥꯎ ꯕꯤ ꯂꯩꯅꯥ ꯐꯨꯗꯣꯔꯛꯄꯤ ꯌꯥꯝꯅ ꯑꯩꯅ ꯍꯥꯏꯅꯦ ꯑꯩ ꯍꯌꯦꯡ ꯄꯦꯛꯅꯦꯟ ꯑꯣꯏꯔꯀꯥꯟꯗ ꯀꯔꯤꯝ ꯋꯥꯔꯔꯣꯏ ꯍꯥꯏꯅꯦ
ꯑꯗꯨ ꯀꯩꯅꯣ ꯇꯧꯕ꯭ꯔꯥ ꯑꯈꯣꯏꯒꯤꯅꯦ ꯑ ꯕ꯭ꯔꯦꯁ ꯇꯅꯦ ꯅꯥꯕꯤ ꯈꯣꯠ
ꯑꯁ ꯇꯧꯋꯦ ꯇꯧꯋꯦ ꯎꯝ ꯄꯥꯏꯕ ꯊꯦꯡꯉꯦ ꯅꯥꯕꯤ ꯈ꯭ꯋꯥꯡꯁꯦ ꯇꯥꯍꯧꯗꯩꯒꯤ ꯅꯥꯕꯤ ꯈꯪꯉꯕ ꯑꯗꯩꯗꯤ ꯏꯁꯥꯒꯤ ꯂꯩꯅꯥ ꯂꯩꯕꯁꯦ ꯂꯥꯏꯍꯧ ꯂꯩꯒꯦꯔꯥ ꯂꯣꯛ ꯂꯩꯒꯦꯔꯥ ꯂꯣꯏ ꯐꯨꯗꯣꯔꯛꯄꯤ
ꯎꯝ
ꯇꯧꯗꯣꯏꯅꯦꯕ ꯍꯝꯕ ꯑꯗꯨꯅ ꯑꯗꯨꯅ ꯑꯃ ꯑꯩꯅ ꯑꯗꯨꯅ ꯑꯩꯈꯣꯏ ꯁꯥꯏꯗ ꯑꯩ ꯏꯀꯥꯏꯗꯩ ꯍꯥꯏꯗꯣꯛꯑꯦ ꯍꯥꯏꯗꯣꯛꯑꯕꯅꯦꯕ ꯑꯩꯅ
ꯍꯥ ꯑꯦ ꯀꯩꯊꯧꯋꯦ ꯍꯥꯏꯅꯣꯍꯦ ꯃꯤ ꯏ ꯁꯤꯗꯤ
ꯇꯧꯕꯤꯔꯒ ꯍꯥꯏꯗꯤꯇꯥ ꯍꯥ ꯍꯥꯏꯕꯤꯌꯨ ꯀꯣꯟꯅ ꯑꯃꯨꯛ
ꯈꯪꯍꯟ ꯈꯪꯍꯟꯕ ꯀꯩꯁꯨ ꯀꯥꯏꯕ ꯂꯩꯇꯦ ꯍꯦ ꯁꯤꯗꯤ ꯃꯤꯒꯤ ꯃꯤꯒꯤ ꯑꯅꯥꯕ ꯀꯩꯒꯨꯝꯕ ꯑꯗꯨ ꯀꯩꯅꯣ ꯑꯩꯒꯤ ꯅꯨꯡꯉꯥꯏꯇꯕ ꯄꯣꯠꯇꯨꯕꯨ ꯅꯠ ꯇ꯭ꯔꯥ
ꯎꯝ
ꯐꯩꯌꯦꯕ ꯍꯥꯏꯗꯤ ꯃꯁꯤꯗꯤ ꯑꯩꯈꯣꯏꯅ ꯏ ꯏꯀꯥꯏ ꯅꯤꯡꯉꯥꯏ ꯀꯩꯁꯨ ꯂꯩꯇꯦ ꯗꯣꯛꯇꯔꯒꯤ ꯇꯥꯝꯗ ꯋꯥꯔꯤꯗ ꯁꯥꯟꯅꯕꯅꯤꯅ ꯂꯥꯏꯌꯦꯡꯅꯤꯡꯉꯝꯃꯤꯅꯦ ꯏꯕꯦꯝ ꯏꯕꯦꯝꯃꯥ ꯍꯤꯗꯥꯛ ꯆꯥꯅꯔꯤꯕꯅꯤꯅꯦ ꯂꯦꯡ
ꯑꯗꯣ ꯍꯤꯗꯥꯛꯇꯣ ꯆꯥꯕꯗꯣ ꯍꯤꯗꯥꯛ ꯆꯥꯗ꯭ꯔꯤꯒꯩ ꯐꯠꯇꯦꯌꯦ ꯍꯤꯗꯥꯛ ꯆꯥꯕꯒꯤ
ꯑꯥ ꯍꯥꯏꯕꯤꯠꯇꯣ ꯂꯩꯈ꯭ꯔꯒꯗꯤꯀꯣ ꯀꯩꯝꯅꯠ ꯄꯦꯟꯀꯤꯂꯔꯒꯨꯝꯕꯅꯤꯃꯤ ꯆꯥꯗꯣꯏꯗꯣ ꯑꯇꯩꯒꯨꯝꯕ ꯑꯗꯩ ꯄꯦꯟꯀꯤꯂꯔꯕꯨ ꯇꯥꯏꯞꯇ ꯑꯗꯨꯒꯤ ꯁꯔꯛꯁꯨ ꯌꯥꯎꯗꯣꯏꯅꯤ ꯑꯗꯒꯤ ꯏ ꯆꯠꯊꯣꯛ ꯉꯝꯗꯕ ꯈꯣꯠꯇꯕ ꯂꯩꯔꯁꯨ ꯑꯗꯨꯝ ꯊꯠ ꯂꯥꯎꯅ ꯀꯩꯅꯣ ꯇꯧꯍꯟꯗꯣꯏꯅꯤꯗꯅ ꯑꯗꯨꯒꯤ ꯊꯥꯕ ꯋꯥꯅꯦꯕ ꯈꯪꯕ꯭ꯔꯥ ꯑꯗꯣ ꯑꯩ ꯍꯧꯖꯤꯛꯐꯥꯎ ꯑꯩ ꯑꯩ ꯃꯔꯛ ꯑꯃ ꯎꯝ ꯅꯧꯔꯤꯉꯩꯗ ꯆꯍꯤ ꯈꯔ ꯅꯧꯔꯤꯉꯩꯗ ꯊꯥ ꯑꯃꯗꯅꯦ ꯑꯩꯅ ꯀ꯭ꯂꯥꯁ ꯇꯦꯟ ꯀꯥꯕ ꯀꯥꯟꯗ ꯔꯕꯤꯅꯥꯒꯤꯖꯨ ꯌꯥꯝ ꯁꯥꯠꯊꯤꯕꯀꯣ ꯑꯩꯒꯤꯅꯅꯦ ꯊꯥ ꯑꯃꯗ ꯑꯩꯈꯣꯏꯒꯤ ꯄꯦꯔꯦꯠꯁꯦ ꯑꯅꯤ ꯑꯅꯤ ꯂꯥꯛꯁꯟꯕ ꯑꯗꯨ ꯀꯅꯥ ꯇꯧꯅꯒꯦ꯫
ꯏꯁ ꯅꯪꯅ ꯅꯪꯗ ꯅꯠꯇꯦ ꯑꯩꯖꯨꯅꯦ ꯏꯕꯦꯝꯃ ꯊꯥ ꯑꯃ ꯂꯥꯛꯏꯅꯦ ꯏꯕꯦꯝꯃꯥ ꯑꯩꯗꯤ ꯂꯥꯛꯑꯦ ꯊꯥ ꯑꯃ ꯂꯦꯞꯇꯒꯤ ꯂꯥꯛ ꯑꯩꯅꯦ ꯀꯣ
ꯑꯥ
ꯑꯗꯨꯗꯤ ꯑꯩꯅ ꯌꯦꯡꯗꯕ ꯗꯣꯛꯇꯔ ꯗꯣꯛꯇꯔ ꯂꯣꯏ ꯁꯨꯔꯕꯅꯦ ꯑꯩ ꯌꯦꯡꯕ꯫
ꯊꯥ ꯑꯝꯗ ꯔ ꯅꯡꯕꯨꯅꯦ ꯑꯩꯅ ꯀ꯭ꯂꯥꯁ ꯇꯦꯟ ꯀꯥꯔꯤꯉꯤꯗ ꯃꯥꯅꯦ ꯃꯥꯅꯦ ꯑꯗꯨꯅꯦ ꯍꯥꯏꯖꯦ꯫ ꯀ꯭ꯂꯥꯁ ꯇꯦꯟ ꯍꯥꯏꯖꯦ ꯄꯦꯔꯠ ꯂꯥꯛꯄ ꯆꯍꯤ ꯑꯃ ꯑꯅꯤꯒꯤ ꯃꯇꯨꯡꯗꯅꯦꯕ ꯑꯗꯨꯒ ꯑꯥ
ꯑꯍꯥꯟꯕ ꯂꯥꯛ ꯑꯗꯨꯗ ꯅꯨꯃꯤꯠ ꯇꯔꯥꯅꯤ ꯂꯥꯛꯑꯦꯕ꯫
ꯀ꯭ꯂꯥꯁ ꯀꯌꯥꯗ ꯂꯥꯛꯏ
ꯀ꯭ꯂꯥꯁ ꯁꯤꯛꯁꯇꯔ ꯀꯩꯅꯣꯝ ꯂꯥꯛꯑꯦ꯫
ꯏꯁ ꯅꯧꯢꯑꯦ ꯑꯗꯨꯗꯤ꯫
ꯑꯥ ꯅꯧꯅ ꯂꯥꯛꯑꯦ ꯑꯗꯨꯒ ꯑꯃꯨꯛ ꯎꯝ ꯅꯨꯃꯤꯠ ꯃꯇꯨꯡꯗ ꯅꯨꯃꯤꯠ ꯀꯨꯟꯅꯤ ꯂꯥꯛꯑꯦ꯫ ꯀꯣ ꯑꯗꯨꯒ ꯃꯊꯪꯗ ꯊꯥ ꯑꯃ ꯂꯥꯛꯑꯦ ꯑꯗꯩ ꯍꯦꯛꯇ ꯊꯥ ꯑꯃ ꯍꯦꯟꯅ ꯂꯥꯛꯄꯗꯩꯗꯤ ꯀꯩꯅꯣ ꯀꯩꯅꯣ ꯀꯩꯅꯣ ꯑꯉꯥꯡꯈꯥꯎ ꯆꯦꯛ ꯇꯧꯕ ꯈꯣꯠꯄ ꯑꯁ ꯃꯌꯥꯝ ꯇꯧꯅꯔꯕꯅꯦ ꯑꯩꯖꯨ꯫
ꯑꯣ ꯏꯁ ꯅꯪ ꯏꯃꯔꯤꯗ ꯈꯔ ꯕꯦꯔꯥ ꯀꯥꯔꯤꯃꯤꯅꯤ ꯅꯪꯗꯣ꯫
ꯑꯗꯣ ꯍꯧꯖꯤꯛꯇꯤ ꯀꯩꯁꯨ ꯇꯧꯗ꯭ꯔꯦꯉꯣ꯫
ꯑꯗꯨꯏ ꯅꯪ ꯆꯍꯤꯁꯨ ꯌꯥꯝꯃꯛꯄ ꯑꯗꯨꯒꯤ
ꯑꯗꯨ ꯊꯥ ꯆꯍꯤ ꯑꯃ ꯑꯗꯨꯃꯥꯏ ꯇꯧꯔꯝꯃꯅꯤꯗꯅ ꯂꯥꯛꯄꯒꯤꯗꯣ ꯑꯗꯨꯒ ꯑꯗꯨꯝ ꯐꯒꯔꯦꯕ ꯑꯩ꯫
ꯑꯣ ꯅꯧꯔꯤꯉꯩꯗꯅꯦ ꯌꯥꯝ ꯆꯠꯄ ꯑꯃ ꯑꯗꯒꯤꯗꯤ ꯃꯌꯥꯝ ꯆꯪꯕꯒ ꯍꯥꯏꯅꯗ꯭ꯔꯣ꯫ ꯊꯥ ꯑꯃ ꯂꯥꯛꯃꯒ ꯆꯍꯤꯃꯨꯛꯀꯥ ꯂꯥꯛꯇꯕ ꯌꯥꯎꯕ ꯃꯤ ꯂꯩꯅꯗ꯭ꯔꯅꯦ꯫
ꯎꯝ꯫
ꯑꯩꯈꯣꯏꯒꯤꯅ ꯑꯗꯨꯃꯥꯏ ꯇꯧꯗꯕꯤ ꯑꯩ ꯍꯣꯃꯤꯌꯣꯄꯦꯇꯤꯛ ꯍꯥꯏꯕ꯭ꯔꯥ ꯍꯣꯃꯤꯌꯣꯄꯦꯇꯤꯛꯅ ꯑꯃ ꯂꯩꯕꯗꯣ꯫ ꯒꯨꯂꯤ ꯃꯔꯨꯝ ꯃꯔꯨꯝ ꯑꯥ ꯑꯥ ꯃꯔꯨꯝ ꯃꯔꯨꯝ ꯇꯧꯕꯤ ꯏꯁꯤꯡꯒ ꯌꯥꯝꯅ ꯏꯁꯤꯡꯗꯒ ꯌꯥꯜꯂꯒ ꯌꯥꯝ ꯊꯛꯄꯤ ꯇꯧꯕꯤꯗꯣ ꯑꯗꯣ ꯑꯩꯈꯣꯏ ꯃꯥꯅꯕ ꯑꯩꯖꯦ ꯄꯨꯔꯒ ꯆꯠꯂꯒ ꯂꯥꯏꯌꯦꯡꯕꯗ ꯁꯨꯃꯥꯏ ꯁꯨꯃꯥꯏꯅ ꯇꯧꯋꯦ ꯑꯉꯥꯡꯖꯦ ꯄꯦꯔꯦꯠꯁꯦ ꯊꯥ ꯑꯝꯗ ꯑꯅꯤꯔꯛ ꯑꯅꯤꯔꯛ ꯂꯥꯛꯁꯜꯂꯦꯇ ꯀꯃꯥꯏꯅ ꯇꯧꯗꯣꯏꯅꯣꯅꯦ ꯑꯩꯌꯥꯡ ꯔꯣꯕꯤꯅꯥ ꯅꯪꯕꯨ ꯅꯆꯦꯁꯦ ꯁꯤ ꯐꯤꯕꯝꯗ ꯂꯩꯔꯝꯕ ꯅꯠꯇꯦꯃꯦ ꯄ ꯁꯛ ꯄꯤꯛꯑꯒꯅꯦ ꯍꯦꯛꯇꯅꯦ ꯋꯥ ꯆꯦꯠꯠꯇ ꯉꯥꯏꯗꯅ ꯃꯤ ꯃꯥꯟꯗꯗꯝꯅꯦ ꯑꯣꯖꯥꯅꯤꯍꯦ ꯍꯧꯖꯤꯛꯇꯕꯨ ꯃꯤ ꯈꯔ ꯃꯥꯜꯂꯛꯑꯕꯅꯤ ꯄꯤꯛꯁꯛ ꯄꯤꯛꯑꯒ ꯍꯦꯛꯇ ꯃꯨꯁꯤꯟ ꯃꯨꯔꯒ ꯃꯥꯏꯗ ꯁꯤꯡꯂꯤ ꯆꯦꯟꯕ ꯎꯏ ꯒꯗ꯭ꯔꯣꯒꯦ ꯑꯗꯨꯗ ꯑꯩꯅ ꯀ꯭ꯂꯥꯁ ꯅꯥꯏꯟꯇꯤꯟ ꯀꯥꯒꯤꯕꯗꯅꯦꯦ ꯎꯒꯤꯕ ꯁꯛꯐꯝꯗꯨꯗꯅꯦ ꯍꯧꯖꯤꯛ ꯒꯤ ꯃꯤꯅ ꯑꯃꯨꯛ ꯎꯕꯗ ꯌꯥꯝ ꯊꯤ ꯈꯦꯠꯅꯔꯦ ꯍꯥꯏꯌꯦꯕ ꯅꯣꯏꯔꯣꯝ ꯇꯥꯗꯦꯕ ꯑꯗꯨꯃꯥꯏꯅ ꯄꯦꯔꯠ ꯂꯥꯛꯄ ꯊꯥ ꯑꯅꯤ ꯑꯅꯤ ꯂꯥꯛꯈ꯭ꯔꯦ ꯏ ꯌꯥꯝ ꯌꯥꯝ ꯆꯠꯈ꯭ꯔꯕꯅꯤꯅ
ꯑꯩꯖꯨꯅꯦ ꯑꯩꯖꯨꯅꯦ ꯚꯤꯇꯥꯃꯤꯟ ꯃꯣꯏꯅ ꯌꯥꯝ ꯏꯌꯦꯕ ꯏꯁꯥꯗꯣ ꯍꯥꯏꯗꯤ ꯊꯥ ꯑꯃ ꯂꯥꯛꯄ ꯐꯖꯦ ꯌꯦꯡꯉꯣꯗꯅ ꯈꯜꯍꯣꯗꯅ ꯑꯗꯨꯁꯨ ꯈꯖꯤ ꯈꯔ ꯀ ꯅꯠ ꯀꯦ
ꯏꯁ ꯑꯉꯥꯡ ꯑꯣꯏꯔꯤꯉꯩꯗ ꯇꯧꯔꯦ ꯑꯗꯨ ꯍꯧꯖꯤꯛ ꯇꯧꯗ꯭ꯔꯦ ꯑꯩꯖꯨ
ꯎꯖꯤ ꯇꯧꯗ꯭ꯔꯦ
ꯄꯦꯔꯠꯁꯦ ꯏꯌꯥꯝꯅ ꯆꯠꯄ
ꯑꯥ ꯑꯗꯨ ꯑꯩꯒꯤꯅ ꯑꯃꯨꯛ ꯅꯨꯃꯤꯠ ꯍꯨꯝꯅꯤ ꯅꯨꯃꯤꯠ ꯍꯨꯝꯅꯤꯖꯦ
ꯑꯥ
ꯅꯨꯃꯤꯠ ꯍꯨꯝꯅꯤꯖꯦ ꯐꯖꯅ ꯆꯠꯄ ꯅꯨꯃꯤꯠ ꯍꯨꯝꯅꯤꯅ ꯅꯨꯡꯗꯥꯡꯗꯒꯤ ꯄꯥꯈ꯭ꯔꯥ ꯅꯨꯡꯗꯥꯡ ꯑꯍꯤꯡꯗꯒ ꯂꯥꯛꯑꯒ ꯅꯣꯡꯃ ꯄꯥꯒꯤꯕꯗꯨꯗꯤ ꯄꯥꯕ ꯌꯥꯔꯣꯏꯕ ꯏꯖꯦ ꯃꯄꯨꯡ ꯐꯥꯅ ꯅꯨꯃꯤꯠ ꯍꯨꯝꯅꯤꯁꯦ ꯐꯖꯅ ꯆꯜꯂꯦꯕ ꯑꯩꯒꯤꯗꯤ ꯑꯗꯨꯒ ꯑꯗꯨꯝ ꯐꯈꯤꯕ
ꯑꯣ ꯑꯗꯨꯗ ꯑꯩꯩꯅ ꯅꯨꯃꯤꯠ ꯍꯦꯟꯕꯤ ꯈꯣꯠꯄꯗꯤ ꯀꯌꯥ ꯇꯧꯗ꯭ꯔꯕꯔ
ꯇꯧꯗ꯭ꯔꯦ
ꯑꯩꯖꯦ ꯍꯧꯖꯤꯛꯀꯥꯟꯗꯤ ꯇꯧꯗꯦ ꯑꯗꯨꯅꯦ ꯅꯪꯕꯨꯨꯅꯦ ꯔꯕꯤꯅꯥ ꯅꯪꯨꯛ ꯆꯍꯤ ꯌꯥꯝ ꯃꯌꯥꯝ ꯑꯃꯒ ꯑꯩꯗꯤꯅꯦ ꯃꯤꯅ ꯆꯍꯤ ꯌꯥꯝ ꯃꯌꯥꯝꯕꯣꯏ ꯂꯤꯛꯁꯜꯂꯛꯄ ꯈꯪꯗꯦ ꯏꯁꯦ ꯑꯩꯒꯤꯅꯅꯦ ꯆꯍꯤ ꯌꯥꯝꯃ ꯌꯥꯝꯃ ꯏ ꯌꯥꯝ ꯆꯈꯠꯂꯄꯣꯒ꯭ꯔꯝ
ꯑꯗꯨ ꯐꯔꯅꯤꯆꯦꯁꯦ ꯐꯔꯅꯤ
ꯑꯩꯗꯤ ꯀꯤꯅꯤꯅꯦ
ꯁꯤ ꯐꯔꯤꯅꯤ ꯏꯕꯦꯝꯃ ꯍꯥꯏꯗꯤ ꯑꯉꯥꯡ ꯄꯣꯛꯄꯒꯤ ꯀꯩꯀꯥꯒꯤ ꯍꯣꯃꯣꯟꯗꯣ ꯀꯟꯂꯤ ꯑꯗꯨꯃꯥꯏ ꯏ ꯌꯥꯝ ꯆꯠꯂꯤꯗꯣ
ꯑꯩꯈꯣꯏ ꯆꯦꯗꯤꯅꯦ ꯃꯥꯗꯤꯅꯦ ꯅꯤꯅꯤ ꯍꯨꯝꯅꯤ ꯈꯤꯇꯪ ꯇꯧ ꯊꯤꯛ ꯇꯧꯔꯝꯃꯒ ꯑꯗꯨꯝ ꯃꯥꯗꯤ ꯏꯗꯨꯣ ꯂꯦꯛꯁꯜꯂꯛꯑꯦ ꯈꯝꯗ꯭ꯔꯕ ꯈꯪꯗ꯭ꯔꯦ ꯑꯩ
ꯑꯗꯨ ꯃꯁꯥ ꯅꯨꯡꯉꯥꯏꯇꯕ ꯅꯨꯡꯉꯥꯏꯇꯕ ꯍꯧꯔꯛꯏꯅꯦ ꯃꯣꯏꯗꯣ
ꯑꯗ ꯑꯩꯅ ꯀꯤꯔꯤꯅꯤꯅꯅꯦ ꯑꯉꯥꯡꯈꯥꯎ ꯕꯦꯔꯥꯒꯨꯝꯕ ꯂꯩꯔꯗꯤꯅꯦ ꯆꯍꯤ ꯌꯥꯝꯃꯛꯑꯁꯨ ꯏ ꯌꯥꯝ ꯆꯠ ꯂꯩ ꯍꯥꯏꯕ ꯑꯗꯨꯒꯤ ꯑꯩꯅ ꯑꯃꯨꯛ ꯄꯥꯈꯠꯂꯤꯕ ꯍꯦꯟꯅꯗꯤ ꯆꯠꯇꯦ ꯅꯨꯃꯤꯠ ꯍꯦꯜꯂꯛꯑꯒꯕꯨ ꯍꯥꯏꯕ ꯋꯥꯅꯤ ꯅꯠꯇ꯭ꯔꯥ ꯑꯥ
ꯅꯤ ꯑꯩꯈꯣꯏꯗꯤ ꯂꯥꯛꯏꯉꯩ ꯃꯅꯨꯡꯗ ꯏꯁꯥꯒꯤ ꯑꯁꯦꯡꯕꯗꯨ ꯁꯦꯪꯇꯣꯛꯄꯩ ꯋꯥꯅꯦꯕ ꯅꯥꯇꯔꯥ
ꯃꯥꯅꯦ ꯑ ꯍꯩꯂꯛꯑꯒ ꯆꯠꯇꯥꯔꯗꯤꯅꯦ ꯑꯉꯥꯡ ꯈꯥꯎꯗ ꯁꯣꯛꯑꯕꯅꯤ ꯍꯥꯏꯅꯦꯕ ꯑꯩꯈꯣꯏ ꯏꯃꯥ
ꯃꯥꯅꯦ ꯑꯩꯈꯣꯏ ꯑꯩꯈꯣꯏꯗꯤ ꯑꯗꯨ ꯅꯠꯇꯦꯕ ꯎꯝ ꯑꯩ ꯍꯥꯏꯁꯤꯅꯤ ꯅꯨꯃꯤꯠ ꯍꯨꯝꯅꯤꯗꯩꯩ ꯑꯩ ꯐꯖꯅ ꯆꯠꯂꯤ ꯑꯗꯨꯒ ꯅꯨꯃꯤꯠ ꯃꯔꯤꯅꯤ ꯗꯤ ꯆꯥꯕ ꯂꯦꯕꯈꯤ ꯍꯥꯏꯁꯤꯅꯤ
ꯍꯣ ꯑꯗꯨ ꯑꯗꯨ ꯐꯅ ꯍꯥꯏ ꯍꯖ ꯋꯥꯅꯤ ꯅꯨꯄꯤꯁꯦ ꯔꯕꯤꯅꯥ ꯊꯥꯒꯤ ꯂꯥꯛꯇ꯭ꯔꯦ ꯋꯥꯏꯗꯣ ꯂꯥꯛꯑꯦ ꯋꯥꯏꯗꯣ ꯎꯝ ꯑꯗꯒꯤ ꯆꯍꯤ ꯌꯥꯝꯃꯛꯑꯦ ꯎꯝ ꯆꯍꯤ ꯌꯥꯝꯃꯛꯑꯦ ꯌꯨꯝꯊꯦꯡꯅ ꯄꯥꯜꯍꯧꯕꯁꯨ ꯌꯥꯄꯣꯠꯇꯦꯗꯣ ꯃꯇꯥꯡ ꯆꯥꯍꯧꯗ꯭ꯔꯗꯤ
ꯑꯗꯣ ꯑꯩꯁꯦ ꯍꯧꯖꯤꯛꯄꯨꯗꯤ ꯍꯧꯖꯤꯛꯇꯤ ꯄꯩꯁꯥ ꯍꯥꯏꯗꯤ ꯀꯤꯅꯤꯡꯉꯥꯏ ꯂꯩꯇ꯭ꯔꯗꯤ ꯑꯥꯏ ꯕꯤ ꯑꯦꯐꯁꯦ ꯍꯧꯖꯤꯛ ꯍꯧꯖꯤꯛ ꯃꯅꯤꯄꯨꯔꯗ ꯌꯥꯝ ꯆꯥꯎꯈꯠꯂꯦ ꯍꯥꯏꯌꯦꯕꯀꯣ ꯗꯣꯛꯇꯔ ꯁꯨꯕꯥꯁ ꯀ ꯁꯨꯕꯥꯁ ꯍꯣꯁꯄꯤꯇꯥꯜꯗꯣ ꯑꯗ ꯏꯟꯗꯤꯕꯔꯗꯣ ꯑꯗꯨꯅ ꯇꯧꯔꯒ ꯑꯉꯥꯡ ꯃꯌꯥꯝ ꯄꯣꯛꯅꯔ ꯃꯥꯟꯂꯦꯕ
ꯐꯩꯅꯦ ꯑꯗꯨꯗꯤ ꯑꯗꯨꯝꯕꯒꯤ ꯈꯨꯗꯣꯡꯆꯥꯕ ꯂꯩꯔꯗꯤ ꯃꯤ ꯒꯋ꯭ꯥ
ꯎꯝ ꯃꯅꯤꯄꯨꯔꯗ ꯏꯁꯤꯕꯦꯝ ꯃꯦꯝꯇꯝꯐꯥꯔꯣ ꯑꯩꯈꯣꯏꯒꯤ ꯄ꯭ꯔꯣꯐꯦꯁꯔꯗꯣ ꯑꯗꯨꯗꯣ ꯒꯨꯍꯥꯇꯤꯗ ꯆꯠꯂꯒ ꯈꯣꯠꯂꯇꯧꯔꯦ ꯌꯥꯗ꯭ꯔꯦ ꯗꯔ꯭ꯦꯗꯅ ꯌꯥꯗꯕꯗꯒꯤ ꯏꯟꯗꯤꯕꯔꯗꯣ ꯍꯧꯖꯤꯛꯀꯤ ꯁꯨꯕꯥꯁ ꯇꯣ ꯑꯗ ꯌꯦꯡꯀꯥꯟꯗ ꯑꯣꯏꯗ꯭ꯔꯦꯅꯦ ꯃꯣꯏꯒꯤ ꯀꯩꯅꯣꯅ ꯍꯥꯏꯔꯛꯄ ꯑ ꯀꯩꯅꯣꯒꯤ ꯑꯉꯥꯡ ꯃꯔꯨꯝꯗꯣ ꯑꯇꯣꯞꯄ ꯅꯨ ꯅꯨꯄꯥꯒꯤ ꯃꯌꯥꯡꯒꯤ ꯍꯛꯁ ꯆꯔꯤ ꯈꯪꯉꯕ ꯑꯗꯨꯗꯤ ꯁꯥꯔꯝꯃꯦꯁꯤ ꯐ ꯐꯛꯇꯖꯤ ꯇꯣ ꯀꯦ ꯍꯥꯏ ꯑꯗ ꯣ ꯋꯥꯇꯗ ꯏꯂ ꯗꯅ ꯇꯧꯔꯣꯏꯅ ꯊꯥꯎꯔꯒ ꯑꯗꯨꯒꯒ ꯀ ꯇ ꯁꯨꯕꯥꯁꯇ ꯌꯦꯡꯉꯒ ꯗꯣꯛꯇꯔ ꯏꯟꯖꯤꯕꯔꯅ ꯇꯧꯔꯒ
ꯎꯝ ꯑꯣ ꯑꯗꯨ ꯃꯅꯤꯄꯨꯔꯗꯁꯨ ꯐꯖꯅ ꯑꯗꯨ ꯍꯩꯔꯗꯤ ꯗꯤ ꯌꯥꯔꯦ ꯀꯩꯅꯣ ꯒꯨꯍꯥꯇꯤ ꯆꯠꯇ꯭ꯔꯁꯨ ꯅꯠꯇ꯭ꯔꯥ ꯑꯗꯩ ꯑꯩꯈꯣꯏ ꯏꯃꯥꯟꯅꯕꯤ ꯑꯃꯁꯁꯨ ꯒꯨꯍꯥꯇꯤ ꯆꯠꯀꯅꯤ ꯑꯗꯨ ꯇꯧꯒꯅꯤ ꯍꯥꯏꯅ ꯂꯨꯍꯣꯡꯕ ꯇꯨ ꯊꯥꯎꯖꯟ ꯇ꯭ꯋꯦꯟꯇꯤ ꯐꯣꯔꯗ ꯍꯣꯡꯕ ꯃꯥꯁꯨ ꯀꯟꯅꯗꯤ ꯍꯥꯏꯔꯤ
ꯅꯪꯗꯣ ꯏꯟꯗꯤꯚꯔ ꯏꯟꯗꯤꯚꯔ ꯐꯖꯅ ꯍꯩ ꯍꯥꯏꯕꯅꯦ ꯗꯥꯛꯇꯔ ꯁꯨꯕꯥꯁꯅ ꯂꯩ ꯍꯥꯏꯁꯤꯗꯤ
ꯃꯐꯝꯗꯣ ꯃꯐꯝꯗꯣ
ꯁꯨꯕꯥꯁ ꯍꯣꯁꯄꯤꯇꯥꯜ ꯍꯥꯏꯅ ꯂꯩ ꯍꯥꯏꯕꯅꯦ ꯃꯐꯝꯗꯣ ꯈꯪꯗꯦ ꯐꯦꯁꯕꯨꯛꯇꯒꯗꯤ ꯌꯥꯝ ꯊꯥꯒꯠꯅꯕꯅꯦ ꯎꯝ ꯃꯤꯈꯩꯗꯣ ꯑꯃ ꯃꯆꯥ ꯄꯣꯛꯇꯕꯗꯣ ꯑꯩ ꯒꯨꯍꯥꯇꯤꯗ ꯆꯠꯂꯨꯔꯦ ꯑꯗꯨ ꯇꯧꯔꯨꯔꯦ ꯍꯥ ꯇꯧ ꯁ ꯁꯤꯂꯦꯇ ꯍꯕ ꯅꯦ ꯀꯣꯛꯑꯦ ꯈꯣꯠꯂꯦ ꯀꯥꯏꯅ ꯑꯉꯥꯡ ꯉꯥꯡ ꯊꯥꯒꯠꯅꯕꯅꯦ
ꯑꯣ ꯊꯦꯡꯁ ꯊꯣꯡꯂꯣꯏꯔꯕꯣ
ꯅꯣꯏꯔꯦ
ꯀꯩ ꯃꯔꯡꯒ ꯁꯨꯡꯒꯕ
ꯑ ꯃꯣꯔꯦ ꯑꯗꯨ ꯏꯔꯗꯤ ꯏꯔꯗ꯭ꯔꯤ
ꯑꯗꯒꯤꯅꯦ ꯀꯛꯆꯤꯡꯗꯒꯤ ꯄꯣꯔꯛꯄ ꯁꯣꯏꯕꯨꯝꯗꯨꯕꯨ ꯍꯥꯎꯕꯗꯨꯗꯨ ꯅꯪ ꯆꯥꯕꯗ ꯑꯣꯏꯗꯦꯀꯣ ꯌꯥꯝ ꯍꯥꯎꯗꯦ ꯑꯗꯨꯗ ꯂꯩꯁꯦ ꯁꯤꯤꯟꯗꯣꯏ ꯀꯩ ꯑꯣꯏꯣꯏ ꯇꯧꯋꯦꯅ ꯑꯩꯈꯣꯏꯁꯦ ꯍꯥꯏꯅꯔꯤꯅꯦ ꯀꯩꯅꯣꯅꯦ ꯀꯛꯆꯤꯡ ꯂꯩꯅꯤ ꯂꯩꯔꯛꯑꯒ ꯍꯥꯎꯗꯣꯏꯅꯤꯉꯒ ꯁꯥꯏꯗꯦꯕꯤ ꯑꯗꯨꯝ ꯍꯥꯎꯏꯗꯅ ꯑꯩꯈꯣꯏꯁꯦ ꯍꯥꯏꯅꯔꯦꯕ ꯑꯩꯅ ꯅꯪꯉꯣꯟ ꯍꯪꯒꯦꯅ ꯈꯂꯃꯤꯕꯏ
ꯑꯗ ꯀꯩꯅꯣ ꯏꯔꯣꯟꯕꯗꯤ ꯏꯔꯣꯟꯕꯁꯦ ꯑꯩꯅ ꯊꯨꯝ ꯐꯅ ꯂꯣꯏꯊꯠ ꯍꯜꯂꯒ ꯂꯣꯟꯕꯗ ꯈꯔ ꯆꯥꯕ ꯌꯥꯏ ꯑꯗꯨꯒ ꯊꯣꯡꯃꯗ ꯑꯗꯨ ꯍꯥꯎ ꯃꯇ
ꯑꯣ ꯔꯕꯤꯅꯥ ꯑꯣ ꯃ ꯑ ꯑꯩꯈꯣꯏꯁꯨ ꯆꯥꯛꯍꯅꯕ ꯇꯧꯔꯒꯦ ꯊꯤꯅꯔꯤꯉꯩꯗ ꯑꯩ ꯍꯣꯔꯦꯟ ꯀꯣꯟꯅ ꯁꯥꯟꯅꯔꯁꯤ ꯅꯪꯁꯨ ꯆꯥꯊꯣꯛꯅꯕ ꯇꯧꯔꯣ ꯍꯣ ꯍꯣꯏ ꯍꯣꯏ ꯇꯧꯔꯛꯀꯦ ꯅꯪꯀꯦ ꯎꯝ ꯎꯝ ꯇꯧꯔꯣ ꯇꯧꯔꯣ ꯅꯪꯁꯨ ꯊꯝꯃꯦ ꯊꯝꯃꯦ ꯎꯝ ꯎꯝ
ꯑ